ꯂꯛ ꯑꯣ
ꯀꯛꯇ ꯄꯨꯔꯀ ꯇꯥꯏ
ꯀꯗꯥ ꯆꯔꯅꯗ ꯅꯪꯒꯤ
ꯆꯗꯔꯤꯗ ꯑꯩꯈꯣꯏꯗꯤ
ꯀꯗꯥꯏ ꯇꯗꯤꯅꯣ
ꯍꯝ ꯂꯧꯕꯨꯛꯀꯣ ꯀꯔꯤꯃꯣ ꯇꯧ ꯐꯕꯒ
ꯍꯥ ꯂꯩꯏ
ꯅꯨꯡꯉꯥꯏꯔꯤꯕ꯭ꯔꯣ ꯉꯁꯤꯗꯤ ꯀꯔꯤ ꯀꯔꯤ ꯇꯧꯕ꯭ꯔꯣ
ꯁꯤꯔꯤ ꯑꯗꯨꯝ ꯐꯝꯃꯒ ꯂꯩꯌꯦ ꯀꯔꯤꯁꯨ ꯇꯧꯗꯦ
ꯑꯣ ꯅꯨꯡꯉꯥꯏꯔꯤꯅꯦ ꯅꯪꯒꯤ ꯄ꯭ꯔꯤꯊꯤꯕꯤꯗ ꯅꯪ ꯈꯛꯇ ꯅꯨꯡꯉꯥꯏꯔꯝꯒꯅꯤꯀꯣ
ꯑꯣꯏꯔꯝꯒꯅꯤ
ꯅꯨꯡꯁꯥ ꯁꯕ꯭ꯔꯣ ꯅꯣꯏ ꯔꯪꯗꯦꯗꯤ
ꯎꯝ ꯆꯗꯦ ꯑꯩ ꯃꯄꯥꯟꯗ ꯐꯝꯃꯤ
ꯅꯨꯡꯁꯥ ꯁꯥꯗꯕ꯭ꯔꯣ ꯅꯣꯏꯔꯣꯝꯗ
ꯁꯥꯏꯌꯦ ꯅꯨꯪ ꯅꯨꯡꯁꯥ ꯁꯥꯏꯌꯦ ꯏꯔꯨꯖꯕꯥ ꯂꯣꯏꯔꯒ ꯈꯝꯕꯅꯦ
ꯑꯣ ꯑꯩꯈꯣꯏꯗꯤ ꯅꯣ ꯁꯋꯦ ꯁꯤꯗꯥꯀꯣ
ꯀꯌꯥꯝ ꯀꯌꯥꯝ ꯀꯟꯅ ꯆꯨꯈ꯭ꯔꯒꯦ ꯍꯥꯏꯁꯦ
ꯑꯣ
ꯀꯔꯤ ꯃꯊꯦꯜ ꯅꯣꯏꯗꯤ
ꯆꯥꯛ ꯆꯗꯔꯤꯌꯦ
ꯀꯝꯇ ꯀꯃꯣꯁꯨ ꯊꯦꯡꯒ꯭ꯔꯣ
ꯏꯃꯥꯟꯅꯕꯤ ꯁꯟ ꯑꯅꯤꯗꯣ ꯉꯥꯏꯕꯅꯦ
ꯑꯣ
ꯃꯥꯟꯕꯤ ꯁꯥꯟ ꯑꯅꯤꯗꯣ ꯊꯕꯥꯛ ꯅꯥꯄꯤ ꯊꯤꯕ ꯆꯠꯈꯤꯕꯗꯣ ꯍꯜꯂꯛꯇ꯭ꯔꯔꯤꯕ ꯍꯜꯂꯛꯇ꯭ꯔꯤꯕ ꯑꯗꯨꯅ ꯃꯕꯥꯅꯤꯕꯨ ꯉꯥꯏꯔꯤ
ꯑꯣ ꯅꯪ ꯉꯥꯏꯇꯅꯦ
ꯑꯗꯨꯨ ꯈꯪꯗꯦ ꯍꯥꯏꯔꯛꯇꯦ
ꯑꯣ
ꯑꯩꯗꯤ ꯁꯟꯒ ꯂꯩꯃꯤꯟꯅꯕꯅꯤꯅꯨꯀꯣ
ꯅꯪꯒꯤ ꯁꯟꯁꯨ ꯂꯣꯏꯕ ꯑꯣꯏꯔꯦ
ꯑꯩꯣꯏꯗꯤ ꯊꯕꯛ ꯐꯝꯍꯟꯗꯅ ꯁꯟꯒꯁꯦ ꯂꯣꯏꯕ ꯂꯣꯏꯕꯅꯦ
ꯑꯝ ꯎ ꯍꯗꯤ
ꯑꯣ ꯍꯣ ꯇꯣꯛꯐꯝꯁꯨ ꯈꯪꯗꯦꯅꯦ ꯉꯁꯤꯁꯦ
ꯑꯁꯃꯤꯅ ꯂꯧꯗ ꯂꯥꯛꯑꯣ ꯍꯥꯏꯔꯒ ꯂꯥꯛꯁꯨ ꯂꯥꯛꯇꯦ ꯀꯔꯤꯔ ꯈꯪꯗꯦ
ꯅꯪꯅ ꯇꯧꯁꯨ ꯑꯩꯉꯣꯟꯗ ꯍꯥꯏꯁꯨ ꯍꯥꯏꯔꯛꯀꯦ
ꯑꯁ ꯀꯣꯜ ꯇꯧꯔꯛꯄꯅꯦ ꯅꯪ ꯄꯥꯏꯈꯠꯇꯕꯒꯤꯅꯤ ꯅꯪꯒꯤ ꯌꯨꯝ ꯃꯅꯥ ꯀꯩꯁꯨ ꯂꯥꯛꯑꯦ ꯀꯧꯋꯦ ꯅꯅ ꯇꯥꯕꯤꯗꯦ
ꯍꯣꯏꯗꯤ ꯁꯟ ꯃꯔꯛꯇ ꯂꯩꯕꯅꯤꯅ ꯃꯤꯅ ꯍꯧꯕꯗꯣ ꯇꯥꯔꯣꯏꯌꯦꯦ
ꯏꯁ ꯅꯃꯥ ꯅꯃꯥꯗꯤ ꯊꯣꯛꯂꯛꯄꯅꯦꯕꯀꯣ ꯑꯗꯨ ꯇꯨꯝꯍꯧꯔꯤ ꯍꯥꯏꯕꯒꯤ ꯑꯩ ꯑꯗꯨ ꯅꯣꯡꯗꯨ ꯍꯧꯒꯛꯄꯗꯣ ꯇꯥꯟꯕꯗꯨ ꯌꯥ ꯇꯟ꯭ꯔꯣ